ꯇꯗꯔꯕꯣ
ꯇꯥꯏꯌꯦ ꯇꯥꯏꯌꯦ ꯍꯥꯥ
ꯀꯗꯥꯏ ꯀꯗꯥꯏꯗꯅꯣ ꯂꯣꯏ ꯌꯧꯅꯈ꯭ꯔꯕꯅꯤꯍꯦ
ꯌꯧꯈ꯭ꯔꯕꯅꯦ ꯃꯧꯒꯤ ꯃꯇꯥꯡꯗꯒꯤꯅꯦꯀꯣ
ꯃꯧꯒ ꯆꯥ ꯂꯣꯏ ꯌꯧꯈ꯭ꯔꯕꯅꯤꯍꯦ ꯎꯝ ꯑꯗꯣ ꯃꯈꯥ ꯇꯥꯕꯗꯤ
ꯍꯪꯅꯤꯡꯗ꯭ꯔꯦꯗ
ꯑꯩ ꯍꯪ ꯍ ꯍ ꯍ ꯑꯩ ꯅꯤꯡꯁꯤꯡꯉꯦꯕ ꯅꯤꯡꯁꯤꯡꯉꯦꯕ ꯃꯤꯒꯤ ꯌꯨꯝ ꯑ ꯌꯨꯝ ꯑꯃꯁꯤꯗꯀꯣ ꯎꯝ ꯑꯇꯣꯞꯄ ꯃꯤ ꯌꯥꯝ ꯂꯩꯌꯦꯕ ꯑꯗꯨꯕꯨ ꯃꯧ ꯑꯅꯧꯕꯤꯗꯨꯗ ꯈꯛꯇ ꯑ ꯊꯕꯛ ꯑꯌꯥꯝꯕꯁꯦ ꯃꯥꯅ ꯇꯧꯗꯣꯏꯅꯤ ꯍꯥꯏꯅ ꯂꯩꯕ ꯋꯥꯈꯜꯂꯣꯟ ꯂꯩꯕ ꯏꯃꯨꯡ ꯈꯔ ꯌꯥꯎꯋꯦꯕꯀꯣ ꯑꯗꯣ ꯃꯣꯏ ꯑꯇꯣꯞꯄꯁꯤꯡꯁꯨ ꯅꯨꯄꯤꯅꯤꯗꯅꯀꯣ ꯀꯔꯤꯒꯤ ꯃꯧ ꯑꯅꯧꯕꯤꯗꯨꯗ ꯈꯛ ꯇꯥ ꯑꯗꯣ ꯑꯦ ꯁꯤ ꯃꯇꯥꯡꯗ ꯌꯥꯝ ꯍꯥꯏꯅꯤꯡꯉꯦꯀꯣ ꯑꯩ ꯍꯥꯏꯒꯦ ꯉꯁꯤꯗꯤ
ꯎꯝ ꯎꯝ ꯍꯣꯏ ꯍꯣꯏ
ꯅꯪꯁꯨ ꯐꯖꯅ ꯇꯥꯑꯣ ꯉꯁꯤꯗꯤ ꯈꯤꯇꯪ ꯈꯛꯇꯅꯤ
ꯎꯝꯝ ꯃꯤ ꯈꯔꯅ ꯍꯥꯏꯌꯦꯕꯀꯣ ꯅꯨꯄꯥ ꯈꯔꯅꯁꯨ ꯑꯗꯨꯃꯥꯏꯅ ꯍꯥꯏꯌꯦꯕ ꯎꯝ ꯑꯗꯨꯝ ꯃꯤꯁꯤꯡ ꯋꯥꯔꯤ ꯇꯧꯅꯕꯗꯣ ꯎꯝ ꯅꯨꯄꯤꯗꯤ ꯃꯌꯨꯝ ꯄꯥꯟ ꯈ꯭ꯔꯗꯤ ꯑ ꯎꯝ ꯀꯔꯤ ꯍꯥꯏꯁꯤꯔꯥ ꯃꯀꯨꯕꯣꯛꯀꯤ ꯃꯅꯦꯝꯕꯣꯛꯒꯤ ꯃꯥ ꯅꯨꯄꯥꯒꯤ ꯁꯦꯕꯥ ꯇꯧꯅꯕꯅꯤ ꯈꯣꯠꯀꯗꯧꯕꯅꯤ ꯃꯥꯒꯤ ꯊꯕꯛꯇꯤ ꯑꯗꯨꯅꯦ ꯑꯗꯥꯅꯦ ꯍꯥꯏꯌꯦꯅ ꯍꯣꯏ ꯆꯨꯝꯃꯦꯕ ꯃꯣꯏꯅ ꯍꯥꯏꯔꯤꯗꯨꯀꯣ
ꯎꯝ ꯆꯨꯝꯃꯦ ꯍꯥꯏꯕꯗꯤ ꯍꯣꯏ ꯋꯥꯕ ꯃꯇꯝꯗꯗꯤ ꯃꯇꯦꯡ ꯄꯥꯡ ꯔꯒ ꯈꯣꯠꯂꯒ ꯁꯦꯕꯥꯗꯤ ꯇꯧꯐꯝ ꯊꯣꯛꯄꯅꯦꯕ ꯑꯗꯣ ꯑꯗꯣ ꯑꯥ ꯃꯇꯝ ꯈꯨꯗꯤꯡꯒꯤ ꯃꯇꯝ ꯄꯨꯝꯕꯒꯤ ꯑꯗꯨꯃꯥꯏꯅ ꯇꯧꯋꯣ ꯍꯥꯏꯕꯗꯨꯗꯤ ꯌꯥꯔꯣꯏꯕ ꯍꯥꯏꯗꯤ ꯑꯗꯨꯒꯤ ꯅꯨꯄꯤ ꯃꯣꯏꯗ ꯂꯥꯛꯏꯕ ꯃꯧꯗꯨꯁꯨ ꯃꯣꯏ ꯁꯦꯕꯥ ꯇꯧꯒꯦ ꯍꯥꯏꯅ ꯂꯥꯛꯄꯗꯤ ꯌꯥꯝꯃꯝ ꯃꯣꯏꯕ ꯃꯥ ꯅꯨ ꯅꯨꯄꯥꯗꯨ ꯅꯨꯡꯁꯤꯕꯒꯤ ꯃꯌꯨꯝ ꯄꯥꯜꯂꯛ ꯄꯅ ꯑꯌꯥꯝꯕꯅꯦꯕ ꯑꯗꯣ ꯃꯤ ꯈꯔꯅ ꯍꯥꯏꯌꯦꯕ ꯑꯦ ꯅꯨꯄꯥꯗꯣ ꯅꯨꯡꯁꯤꯔꯗꯤ ꯗꯤ ꯃꯃꯥ ꯃꯄꯥꯕꯨꯁꯨ ꯅꯨꯡꯁꯤꯔꯒ ꯇꯧꯗꯣꯏꯅꯤ ꯍꯥꯏ ꯆꯨꯝꯃꯦꯕ ꯂꯥꯟꯗꯦꯕ ꯍꯣꯏ ꯅꯨꯄꯤꯗꯨꯁꯨ ꯃꯧꯗꯨꯁꯨ ꯃꯌꯨꯝ ꯄꯥꯜꯂꯛꯑꯗꯤ ꯃꯥꯒꯤ ꯅꯨꯄꯥꯗꯨ ꯅꯨꯡꯁꯤꯕꯒꯨꯝꯅ ꯑ ꯅꯨꯄꯥꯗꯨꯒꯤ ꯏꯃꯨꯡ ꯁꯤꯡꯕꯨꯁꯨ ꯅꯨꯡꯁꯤꯗꯧꯕꯅꯦꯕ ꯑꯗꯨ ꯑꯣꯏꯔꯗꯤ ꯂꯩꯔꯤꯕ ꯏꯃꯨꯡꯁꯤꯡꯗꯨꯅꯁꯨꯀꯣ ꯃꯆꯥꯕꯨ ꯅꯨꯡꯁꯤꯔꯗꯤ ꯃꯃꯧꯕꯨꯁꯨ ꯅꯨꯡꯁꯤꯕ ꯇꯥꯏꯑꯦꯕ ꯑꯦ ꯃꯆꯥꯕꯨꯗꯤ ꯅꯨꯡꯁꯤ ꯍꯥꯏ ꯃꯃꯧꯕꯨꯗꯤ ꯅꯨꯡꯁꯤꯗꯦ ꯍꯥꯏ ꯑꯁꯤꯕꯨ ꯀꯗꯥꯏꯗꯒꯤ ꯊꯣꯛꯄ ꯋꯥꯅꯣꯕ
ꯍꯣꯏ ꯎꯝ
ꯑꯗꯨꯒ ꯍꯥꯏꯒꯦꯕ ꯍꯣꯏ ꯃꯧꯗꯨꯅ ꯑ ꯃꯤ ꯌꯥꯗꯕ ꯃꯤ ꯂꯝꯍꯦꯟꯕ ꯃꯧ ꯍꯥꯏꯔꯁꯨ ꯏꯟꯗꯕ ꯃꯧ ꯑꯣꯏꯔꯗꯤ ꯍꯣꯏ ꯑꯗꯨꯗꯤ ꯑꯇꯣꯞꯄ ꯑꯃꯨꯛꯀ ꯈꯟꯅꯁꯦꯕꯀꯣ ꯑꯗꯨ ꯅꯠꯇꯕ ꯈꯣꯏꯁꯨ ꯑꯗꯨꯝ ꯌꯥꯝ ꯂꯩꯌꯦꯕ ꯎꯝ
ꯍꯣꯏ ꯍꯣꯏ
ꯏꯃꯨꯡ ꯅꯨꯄꯤꯁꯦ ꯅꯨꯄꯤꯁꯤꯅ ꯃꯌꯨꯝ ꯄꯥꯟꯕ ꯁꯦ ꯑꯌꯥꯝꯕꯗꯤ ꯃꯥꯒꯤ ꯃꯄꯥ ꯃꯃꯥ ꯃ ꯊꯥꯗꯣꯛꯔꯒ ꯃꯌꯥꯝꯕ ꯃꯅꯥꯎꯅꯨꯄꯥ ꯃꯆꯦ ꯃꯆꯜ ꯂꯣꯏ ꯊꯥꯗꯣꯛꯔꯒ ꯃꯥꯅ ꯈꯪꯖꯗꯕ ꯀꯩꯝꯇ ꯃꯤ ꯈꯪꯖꯗ ꯕꯒꯤ ꯏꯃꯨꯡꯗꯨꯗ ꯅꯨꯄꯥꯗꯣ ꯅꯨꯡꯁꯤꯔꯒꯦ ꯂꯩꯃꯤꯟꯅꯔꯒꯦ ꯍꯥꯏꯅ ꯂꯥꯛꯄꯅꯦꯕ ꯃꯥꯒꯤ ꯃꯌꯨꯝ ꯃꯄꯥꯝ ꯂꯣꯏꯅꯃꯛ ꯊꯥꯗꯣꯛꯔꯒ ꯅꯨꯄꯥꯒꯤ ꯃꯇꯨꯡ ꯏꯜꯂꯛꯄꯅꯤꯗꯅ ꯇꯁꯦꯡꯅ ꯍꯥꯏꯔꯗꯤ
ꯑꯗꯨꯝꯃꯥꯏꯅ ꯅꯨꯡꯁꯤꯔꯒ ꯂꯥꯛꯄ ꯃꯇꯝꯗꯨꯗ ꯃꯣꯏꯒꯤ ꯃꯤꯅꯥꯏꯒꯤ ꯑꯥ ꯃꯑꯣꯡꯗ ꯁꯤꯖꯤꯟꯅꯕ ꯏꯃꯨꯡ ꯈꯔ ꯂꯩꯌꯦꯕ ꯑꯗꯣ ꯃꯣꯏ ꯀꯔꯤꯒꯤ ꯑꯗꯨꯃꯥꯏꯅ ꯇꯧꯕ꯭ꯔꯥ ꯑꯗꯨꯒꯤ ꯃꯍꯨꯠꯇꯗꯤ ꯅꯨꯄꯤꯗꯣ ꯍꯦꯟꯅ ꯅꯨꯡꯁꯤꯔꯒ ꯂꯨꯅ ꯇꯧꯗꯣꯏꯅꯦꯕ ꯃ ꯑꯩ ꯑꯩꯈꯣꯏ ꯏꯃꯨꯡꯕꯨ ꯅꯨꯡꯁꯤꯌꯦ ꯂꯩ ꯑꯩꯈꯣꯏꯗ ꯑꯩꯈꯣꯏꯒꯤ ꯏꯃꯨꯡꯒꯤ ꯃꯇꯦꯡ ꯄꯥꯡꯕꯤꯔꯒꯦ ꯏꯆꯥꯕꯨ ꯅꯨꯡꯁꯤꯔꯒ ꯂꯩꯔꯒꯦ ꯍꯥꯏꯅ ꯂꯥꯛꯄꯁꯤꯅ ꯃꯣꯏꯅ ꯀꯔꯤꯒꯤ ꯍꯔꯥꯎ ꯍꯔꯥꯎꯅ ꯂꯧꯕꯤꯗ꯭ꯔꯒ ꯃꯣꯏꯒꯤ ꯃꯤꯅꯥꯏꯒꯤ ꯃꯑꯣꯡꯗ ꯁꯤꯖꯤꯟꯅꯕ꯭ꯔꯥ ꯍꯥꯏꯕꯁꯤꯅꯦꯕ ꯑꯩꯒꯤ ꯑꯩꯅ ꯍꯪꯅꯤꯡꯕꯁꯦ
ꯍꯣꯏ ꯑꯗꯣ ꯑꯩ ꯋꯥꯈꯜꯁꯤꯀꯣ ꯑ ꯍꯣꯏ ꯍꯥꯏꯔꯣ ꯍꯥꯏꯔꯣ ꯍꯥꯏꯔꯣ ꯑꯦ ꯍꯥꯏꯔꯣ
ꯎꯝ ꯍꯥꯟꯅ ꯍꯥꯏꯌꯣ
ꯍꯥꯟꯅ ꯍꯥꯏꯔꯣ ꯍꯥꯟꯅ ꯍꯥꯏꯔꯣ ꯍꯥꯍꯥꯏꯔꯣ ꯑꯦ ꯍꯥꯅ ꯍꯥꯏꯔꯣ ꯑꯦ ꯅꯪ ꯅꯪ ꯅꯪꯒꯤ ꯑꯩ ꯑꯩꯗꯤ ꯍꯥꯏꯔꯛꯀꯅꯤ ꯅꯪ ꯀꯥꯎꯔꯅꯤ ꯑꯩꯗꯤ ꯀꯥꯎꯔꯔꯣꯏ
ꯅꯪ ꯍꯧꯖꯤꯛꯁꯨ ꯉꯥꯡꯕꯗ ꯑꯩ ꯀꯥꯎꯈ꯭ꯔꯦ
ꯑꯩꯌꯥ ꯑꯥ ꯌꯧꯈ꯭ꯔꯝꯅꯤꯅ ꯍꯧꯖꯤꯛꯇ ꯃꯤꯠꯇ ꯆꯠ ꯆꯠ ꯎꯈ꯭ꯔꯕꯅꯦ ꯍꯧꯖꯤꯀꯤꯗꯣ ꯅꯪꯁꯦ ꯃꯧ ꯑꯣꯏꯔꯒ ꯌꯨꯝꯒꯤ ꯊꯕꯛꯀ ꯁꯨꯔꯝꯕꯅꯤ ꯍꯣꯏ ꯍꯥꯏꯔꯣ
ꯎꯝ ꯑꯗꯣ ꯑꯗꯨꯅ ꯎꯝ ꯑꯍꯥꯟ ꯑꯍꯥꯟꯕ ꯂꯥꯛꯄ ꯃꯇꯝꯗꯗꯤꯀꯣ ꯑꯥ ꯑꯛ ꯑꯩ ꯑꯩꯈꯣꯏꯗꯤ ꯈꯪꯗ꯭ꯔꯤꯕꯅꯤꯅ ꯑ ꯀꯔꯤ ꯍꯥꯏꯁꯤꯔꯥ ꯏꯆꯦ ꯈꯣꯏ ꯊꯣꯛꯄ ꯄꯣꯛꯃꯤꯟꯗ꯭ꯔꯁꯨ ꯀꯣ ꯃꯣꯏꯅ ꯍꯥꯏꯌꯦꯕ ꯅꯨꯄꯥꯒꯤ ꯏꯃꯨꯡꯗ ꯑ ꯆꯦꯜꯂꯛꯄ ꯁꯣꯏꯁꯨ ꯂꯩꯌꯦ ꯂꯨꯍꯣꯡꯔ ꯂꯥꯛ ꯄꯨꯈꯣꯏꯁꯨ ꯂꯩꯗꯅ ꯑꯗꯨ ꯈꯣꯏꯗꯣ ꯍꯦꯛ ꯃꯥꯅ ꯂꯨꯍꯣꯡꯕ ꯅꯠꯇ꯭ꯔꯒ ꯆꯦꯟꯕ ꯅꯨꯡꯗꯥꯡ ꯑꯗꯨꯝ ꯂꯩꯈ꯭ꯔꯅꯤꯅ ꯑꯗꯣ ꯍꯦꯛ ꯑꯅꯧꯕ ꯅꯨꯃꯤꯠ ꯊꯣꯛꯂꯛꯄ ꯅꯨꯃꯤꯠꯇꯣ ꯎꯝ ꯑꯩꯈꯣꯏꯒꯤ ꯃꯐꯝꯗꯨꯗꯤ ꯃꯧꯅꯦ ꯀꯥꯏꯅ ꯐꯃꯨꯡꯗꯒꯤ ꯊꯣꯛꯇꯦ ꯀꯥ ꯃꯅꯨꯡꯗꯒꯤ ꯊꯣꯛꯇꯦ ꯌꯥꯝ ꯍꯩꯅꯩꯗꯅ ꯑꯁꯦꯡꯕꯅꯤ ꯗꯤ ꯍꯥꯏꯅꯩꯌꯦꯕ ꯑꯗꯣ ꯑꯗꯨꯃꯥꯏꯅ ꯍꯥꯏꯌꯦꯕꯀꯣ ꯃꯥꯅ ꯑꯗꯨꯃꯥꯏꯅ ꯔꯨꯝ ꯀꯥ ꯃꯅꯨꯡꯗꯁꯨ ꯂꯩꯕꯁꯨ ꯌꯥꯗꯦ ꯊꯣꯛꯂꯁꯨ ꯑꯉꯥꯡ ꯃꯆꯥꯗꯧꯅ ꯎꯝ ꯑꯁꯤ ꯀꯥꯏꯗ ꯂꯩꯕ꯭ꯔꯥ ꯀꯔꯤ ꯇꯧꯕ꯭ꯔꯥ ꯑꯗꯨꯃꯥꯏꯅ ꯍꯪꯕꯁꯨ ꯌꯥꯗꯦ ꯌꯥꯝ ꯏꯀꯥꯏꯌꯦ ꯍꯥꯏꯌꯦꯕꯀꯣ ꯍꯥꯏꯗꯤ ꯃꯤ ꯑꯃꯒꯤ ꯏꯃꯨꯡꯗꯨꯗ ꯔꯛ ꯃ ꯈꯪꯕꯁꯨ ꯑ ꯀꯩꯝꯇꯁꯨ ꯈꯪꯗꯦꯗꯅ ꯑꯗꯣ ꯃꯤ ꯈꯔꯗꯤ ꯃꯥ ꯅꯨꯄꯥꯒꯤ ꯃꯇꯨꯡ ꯏꯟꯅꯂꯒ ꯆꯠꯂꯤꯗꯤ ꯃꯥꯒꯤ ꯅꯨꯄꯥꯒ ꯂꯥꯞ ꯅꯥꯕ ꯉꯝꯗꯦ ꯈꯣꯠꯇꯦ ꯃꯤꯅꯁꯨ ꯁꯨ ꯌꯥꯝ ꯍꯥꯏꯅꯩꯗꯅ
ꯑꯗꯣ ꯑ ꯑꯩꯈꯣꯏ ꯏꯆꯦ ꯊꯣꯛꯄ ꯑꯃꯅ ꯍꯥꯏꯌꯦꯕ ꯆꯥꯛ ꯌꯦꯟꯁꯥꯡ ꯑꯗꯨꯝ ꯆꯥꯛ ꯌꯦꯟꯁꯥꯡ ꯈꯣꯠꯄꯗ ꯇꯧꯈ꯭ꯔꯣ ꯈꯣꯠꯈ꯭ꯔꯣ ꯌꯥꯝ ꯍꯩꯅꯥꯏꯔ ꯑꯗꯨꯒꯤ ꯆꯥꯛ ꯌꯦꯟꯁꯥꯡ ꯊꯣꯡꯕ ꯑ ꯆꯪꯔꯦ ꯍꯥꯏꯌꯦ ꯊꯨꯝ ꯊꯝꯐꯝꯁꯨ ꯈꯪꯗ꯭ꯔꯦ ꯆꯦꯡ ꯊꯝꯐꯝꯁꯨ ꯈꯪꯗ꯭ꯔꯦ ꯑꯦꯟꯁꯥꯡ ꯊꯝꯐꯝꯁꯨ ꯈꯪꯗ꯭ꯔꯦ ꯃꯣꯔꯣꯛ ꯊꯝꯐꯝꯁꯨ ꯈꯪꯗ꯭ꯔꯦ ꯀꯩꯝꯇ ꯈꯪꯗ꯭ꯔꯦ ꯑꯗꯣ ꯑꯉꯥꯡ ꯃꯆꯥ ꯗꯧꯅ ꯀꯣꯏꯍꯪ ꯍꯪꯕꯁꯨ ꯌꯥꯗꯦ ꯃꯥ ꯅꯨꯄꯥ ꯐꯥꯕ ꯑꯩꯈꯣꯏꯗꯤ ꯃꯥ ꯅꯨꯄꯥꯅ ꯑꯗꯨꯝ ꯍꯥꯏꯕꯤꯕꯒꯤ ꯐꯩ ꯍꯥꯏꯌꯦ ꯅꯠꯇꯕ ꯑꯩꯈꯣꯏꯗꯤꯀꯣ ꯌꯥꯝ ꯋꯥꯏ ꯌꯥꯝ ꯏꯀꯥꯏ ꯍꯥꯏꯕꯅꯦ ꯑꯗꯣ ꯈꯪꯗ꯭ꯔꯒ ꯎꯝ ꯃꯧ ꯑꯣꯏꯈ꯭ꯔꯕꯁꯤꯡꯗꯤ ꯃꯣꯏꯗꯤ ꯑꯗꯨ ꯊꯦꯡꯅꯈ꯭ꯔꯕꯅꯦꯕ ꯃꯣꯏꯅ ꯍꯦꯟꯅ ꯈꯪ ꯈꯪꯔꯒ ꯇꯧꯒꯗꯧ ꯑꯗꯨꯒꯤ ꯃꯍꯨꯠꯇ ꯃꯣꯏꯅ ꯌꯥꯝ ꯁꯤꯊꯕꯗꯣ ꯇꯧꯋꯦꯕ ꯁꯤ ꯀꯔꯤꯒꯤꯔꯥ ꯍꯥꯏꯅ ꯑꯩꯅ ꯑꯗꯨꯝ ꯈꯜꯂꯦꯕ
ꯑꯗꯨ ꯅꯪ ꯑꯗꯨꯝ ꯍꯥꯏꯈ꯭ꯔꯣ ꯍꯧꯖꯤꯛꯇꯤ ꯅꯪꯅ ꯑꯗꯨꯝ ꯃꯇꯝ ꯂꯣꯏꯅ ꯂꯧꯈ꯭ꯔꯣ ꯅꯪꯒꯤ ꯍꯧꯖꯤꯛꯇꯤ ꯑ ꯀꯔꯤ ꯍꯥꯏꯁꯤꯔ ꯇꯧꯋꯦꯗꯅ ꯑꯍꯟꯁꯤꯡ ꯋꯥꯒꯨꯝꯕ ꯉꯥꯡꯔꯗꯤ ꯂꯦꯝꯍꯧꯔꯤꯕ ꯃꯇꯝꯁꯤꯗꯤ ꯅꯪꯒꯤꯅꯤ ꯍꯥꯏꯕꯒꯨꯝ
ꯑꯦ ꯑꯩꯅ ꯈꯟꯕꯗꯀꯣ ꯄꯣꯠ ꯆꯩꯁꯦ ꯂꯣꯏꯅꯃꯛ ꯂꯤꯃꯤꯠ ꯍꯥꯏꯕ ꯂꯣꯏ ꯂꯩꯌꯦꯕ ꯍꯥꯏꯕꯗꯤ
ꯎꯝ
ꯂꯤꯃꯤꯠ ꯍꯥꯏꯕꯁꯦ ꯏꯁꯥꯅ ꯈꯪꯕ ꯑꯃ ꯗꯔꯀꯥꯔ ꯑꯣꯏꯌꯦꯕꯀꯣ ꯑꯗꯣ
ꯎꯝ
ꯏꯃꯨꯡ ꯑꯃ ꯍꯥꯏꯕꯁꯦ ꯑꯦꯅꯤ ꯌꯨꯝ ꯑꯃꯁꯦ ꯏꯃꯨꯡꯒꯤ ꯄ꯭ꯔꯤꯟꯁꯤꯄꯥꯜ ꯍꯥꯏꯕ ꯑꯃ ꯂꯩꯒꯗꯧꯅꯦꯕ ꯑꯣ ꯑꯩꯒꯤ ꯋꯥꯈꯜꯅꯤꯀꯣ ꯁꯤꯁꯦ ꯏꯃꯨꯡꯒꯤ ꯔꯨꯜ ꯍꯥꯏꯕ ꯁꯤꯁꯇꯝ ꯍꯥꯏꯕ ꯄ꯭ꯔꯤꯟꯁꯤꯄꯜ ꯍꯥꯏꯕꯁꯦ ꯂꯩꯒꯗꯕꯅꯦꯕ ꯑꯗꯨ ꯂꯩꯇ꯭ꯔꯗꯤ ꯏꯃꯨꯡ ꯂꯣꯏꯅꯃꯛ ꯑꯃꯅ ꯑꯃꯊꯛ ꯆꯠꯅꯤꯡꯉꯒ ꯑꯃꯅ ꯃꯈꯥ ꯆꯠꯂꯤꯗꯤ ꯀꯃꯥꯏꯅ ꯗꯦꯁꯇꯤꯅꯦꯁꯟꯗꯨ ꯆ ꯃꯥꯟꯅꯒꯅꯤ ꯅꯠꯇ꯭ꯔꯣ ꯍꯥꯏꯕꯗꯤ ꯍꯧꯖꯤꯛꯁꯦ ꯑꯩꯒ ꯃꯤ ꯑꯃꯒ ꯂꯦꯞꯃꯤꯟꯅꯔꯒ ꯑꯁꯤꯁꯦ ꯌꯧꯁꯦ ꯍꯥꯏꯅ ꯄꯣꯏꯟ ꯇꯧꯔꯦꯕ ꯂꯝꯕꯤ ꯑꯃ ꯀꯣ ꯑꯗꯨꯗꯤ ꯏꯕꯥꯅꯤ ꯗꯤꯔꯦꯛꯁꯟꯁꯤ ꯆꯨꯝꯕ ꯆꯠꯅ ꯆꯦꯟꯕ ꯑꯃ ꯗꯔꯀꯥꯔ ꯑꯣꯏꯔꯦꯕ ꯗꯤꯏꯔꯦꯛꯁꯟꯗꯨ ꯆꯨꯝꯅ ꯌꯧꯅꯤꯡꯉꯥꯏ ꯀꯣ ꯑꯩꯅ ꯑꯃꯔꯣꯝꯗ ꯆꯠꯄ ꯑꯃꯅ ꯏꯁꯇ ꯆꯠꯄ ꯑꯃꯅ ꯋꯦꯁꯇ ꯆꯠꯄ ꯍꯥꯏꯔꯗꯤ ꯀꯃꯥꯏꯅ ꯗꯦꯁꯇꯤꯅꯦꯁꯟꯁꯤ ꯃꯥꯟꯟꯅꯒꯅꯤ ꯅꯠꯇ꯭ꯔꯥ ꯑꯗꯨꯒꯤ ꯄ꯭ꯔꯤꯟꯁꯤꯄꯜ ꯑꯃ ꯂꯩꯕ ꯑꯃ ꯆꯪꯉꯦꯕ ꯑꯦꯕ꯭ꯔꯤ ꯏꯃꯨꯡꯁꯦ ꯑꯗꯨꯅ ꯁꯤ ꯅꯪꯅ ꯉꯁꯥꯏ ꯍꯥꯏꯕꯁꯤꯡꯗꯣ ꯃꯌꯥꯝ ꯊꯣꯛꯇꯕ ꯅꯠꯇꯦꯀꯣ ꯃꯌꯥꯝ ꯂꯩꯀꯣ
ꯎꯝ
ꯑꯗꯨꯒꯤ ꯍꯩꯅ ꯌꯦꯡꯕ ꯑꯃꯁꯨ ꯗꯔꯀꯥꯔ ꯑꯣꯏꯗꯅ ꯅꯠꯇ꯭ꯔꯗꯤ
ꯎꯝ
ꯏꯃꯨꯡ ꯂꯣꯏ ꯉꯝꯃꯣꯏꯕ ꯏꯃꯨꯡ ꯑꯃꯒꯤ ꯔꯨꯜ ꯍꯥꯏꯕ ꯄ꯭ꯔꯤꯟꯁꯤꯄꯜ ꯍꯥꯏꯕ ꯑꯃ ꯉꯥꯛꯑꯒ ꯆꯠꯄ ꯃꯤ ꯑꯃꯅꯤꯗꯅ ꯃꯤ ꯍꯥꯏꯕꯁꯦ ꯑꯗꯨ ꯍꯧꯖꯤꯛ ꯋꯥꯔꯤꯕ ꯃꯈꯩꯁꯦ ꯌꯨꯝ ꯄꯥꯟꯕ ꯁꯣꯏꯕꯁꯨ ꯃꯌꯥꯝ ꯌꯥꯎꯋꯤꯗꯅ ꯁꯣꯏꯕ ꯍꯥꯏꯕꯁꯦ ꯃꯌꯥꯝꯅꯗꯤ ꯈꯪꯉꯦꯕ ꯃꯤ ꯏꯃꯨꯡꯗꯣ ꯁꯦꯝꯗꯣꯛꯄꯤꯅꯤꯡꯉꯦꯕ ꯑꯗꯨꯁꯨ ꯃꯣꯏ ꯏꯃꯨꯡ ꯃꯁꯦꯟꯐꯥꯎ ꯁꯦꯝꯗꯣꯛꯄ ꯉꯝꯗꯕꯗꯨ ꯑꯇꯣꯞꯄ ꯑꯃꯅ ꯁꯦꯝꯗꯣꯛꯑꯒ ꯀꯃꯥꯏ ꯌꯥꯒꯗꯔꯣ ꯍꯥꯏꯕꯗꯤ ꯑꯉꯥꯡ ꯑꯃꯁꯦ ꯃꯃꯥ ꯃꯄꯥ ꯃꯄꯥꯅ ꯍꯥꯏꯕꯁꯨ ꯃꯄꯥ ꯃꯃꯥꯅ ꯃꯄꯥꯅ ꯉꯝꯗꯕꯁꯦ ꯃꯤ ꯑꯇꯩꯅ ꯁꯦꯝꯗꯣꯛꯄ ꯂꯥꯛꯄ ꯍꯥꯏꯕꯁꯦ ꯌꯥꯝꯅ ꯂꯨꯑꯦꯕꯀꯣ ꯅꯠꯇ꯭ꯔꯅꯦ
ꯎꯝ ꯆꯨꯝꯃꯦ ꯆꯨꯝꯃꯦ
ꯆꯛꯀꯅꯤꯅ ꯑꯩꯈꯣꯏꯅ ꯃꯨꯕꯤꯗ ꯐꯤꯂꯝꯗ ꯌꯦꯡꯕ ꯇꯝꯗ ꯄꯪꯌꯥ ꯌꯥꯕ ꯋꯥꯅꯤꯀꯣ ꯑꯁꯦꯡꯕ ꯔꯤꯌꯦꯜ ꯂꯥꯏꯐꯇ ꯂꯥꯛꯄ ꯀꯥꯟꯗ ꯑꯣꯏꯕ ꯌꯥꯕ ꯄꯣꯠ ꯅꯠꯇꯦꯕ ꯑꯗꯨꯅ
ꯎꯝ
ꯗꯔꯀꯥꯔ ꯑꯣꯏ ꯑꯗꯨꯒ
ꯎꯝ
ꯂꯥꯛꯀꯦ ꯇꯧꯕ ꯌꯨꯝꯁꯦ ꯀꯔꯝꯕ ꯃꯈꯜꯒꯤꯔꯣ ꯍꯥꯏꯕꯁꯦ ꯕꯦꯛꯒ꯭ꯔꯥꯎꯟ ꯍꯥꯏꯐꯦꯠ ꯌꯦꯡꯕ ꯗꯔꯀꯥꯔ ꯑꯣꯏꯌꯦꯅ ꯅꯠꯇ
ꯃꯥꯅꯦ
ꯌꯥꯔꯦ ꯍꯥꯏꯔꯒ ꯍꯤꯔꯣ ꯑꯃꯗ ꯍꯦꯛꯇ ꯀꯣꯛ ꯊꯥꯗꯕ ꯌꯥꯕ꯭ꯔꯣꯅꯦ ꯑꯁꯦꯡꯕ ꯍꯥꯏꯕ ꯀꯥꯟꯗꯀꯣ ꯃꯤ ꯂꯣꯏꯅꯃꯛ ꯑ ꯅꯨꯄꯤ ꯍꯥꯏꯕꯁꯦ ꯌꯨꯝ ꯄꯥꯜꯂꯝꯗꯥꯏ ꯀꯩꯇꯧ ꯑꯗꯨ ꯑꯗꯥ ꯍꯥꯏꯕꯁꯦ ꯀꯣꯏꯔꯝ ꯗꯥꯏꯗ ꯅꯨꯡꯁꯤꯕ ꯁꯥꯕ ꯆꯤꯟ ꯐꯕ ꯁꯥꯕ ꯍꯥꯏꯕꯗꯤ ꯑꯗꯨꯗꯤ ꯂꯣꯏ ꯗ꯭ꯔꯃꯥꯗꯤ ꯇꯧꯕ ꯌꯥꯏꯑꯕ ꯅꯨꯄꯥ ꯂꯣꯏ ꯃꯛꯅ ꯇꯧꯕ ꯌꯥꯏꯑꯕ ꯑꯗꯨ ꯃꯔꯛꯇ ꯍꯦꯛꯇ ꯁꯤꯗꯅꯤꯡꯉꯥꯏ ꯗꯔꯀꯥꯔ ꯑꯣꯏꯗꯦ ꯍꯥꯏꯕ ꯑꯩ ꯍꯥꯏꯕꯁꯦ ꯍꯦꯛꯇ ꯀꯟꯚꯤꯟꯁ ꯇꯧꯅꯤꯡꯉꯥꯏ ꯗꯔꯀꯥꯔ ꯑꯣꯏꯗꯦꯕ ꯌꯥꯝ ꯂꯥꯏꯅ ꯀꯟꯚꯤꯟꯁ ꯇꯧꯋꯦ ꯍꯥꯏꯔꯗꯤ ꯐꯔꯝꯃꯗꯤ ꯐꯔꯦꯅꯦ ꯐꯔꯝꯗ꯭ꯔꯗꯤ
ꯎꯝ
ꯅꯠꯇ꯭ꯔ ꯐꯥꯔꯝꯃꯦ ꯍꯥꯏꯔꯒꯗꯤ ꯂꯣꯏꯕ ꯐꯥꯔꯦꯅꯦ ꯐꯥꯔꯝꯗ꯭ꯔꯗꯤ ꯑꯗꯨꯒꯤ ꯌꯥꯝ ꯂꯥꯏꯅ ꯀꯟꯚꯤꯟꯁ ꯇꯧꯍꯟꯕ ꯍꯥꯏꯕꯁꯨ ꯌꯥꯗꯕ ꯑꯃꯅꯦꯕꯀꯣ ꯑꯩꯉꯣꯟꯗ ꯍꯥꯏꯌꯨ ꯍꯥꯏꯔꯗꯤ ꯀꯩꯅꯣꯗ ꯆꯪꯈ꯭ꯔꯗꯤ ꯊꯣꯛꯄ ꯌꯥꯗꯦꯅ
ꯎꯝ
ꯄꯥꯟꯕꯁꯨ ꯌꯥꯕ ꯅꯠꯇꯦꯗꯅꯀꯣ ꯑꯗꯣ ꯆꯪꯈ꯭ꯔꯗꯤ ꯊꯣꯛ ꯋꯥꯟ ꯁꯤꯁꯇ ꯗꯤꯌꯥꯔ ꯏꯁ ꯅꫭ ꯒꫭꯌꯤꯡ ꯕꯦꯛ ꯑꯗꯨꯗꯤ ꯑꯗꯨꯗꯤ ꯅꯪ ꯆꯪꯗ꯭ꯔꯤꯉꯩꯗ ꯗꯤꯁꯤ ꯖꯟ ꯅꯪ ꯍꯥꯟꯅ ꯂꯦꯞꯄ ꯑꯃ ꯗꯔꯀꯥꯔ ꯑꯣꯏꯌꯦꯕ ꯈꯪꯅ ꯆꯪꯕ ꯑꯃ ꯗꯔꯀꯥꯔ ꯑꯣꯏꯔꯤꯕ ꯄ꯭ꯔꯤꯄꯦꯌꯔ ꯇꯧꯔꯒ
ꯎꯝ
ꯑꯗꯨꯒꯤ ꯑꯥ ꯀꯝꯄ꯭ꯂꯦꯟ ꯇꯧꯔꯁꯨ ꯍꯣꯡꯗꯣꯛꯄ ꯉꯝꯗꯕ ꯄꯣꯠ ꯑꯃꯅꯦꯕꯀꯣ ꯍꯥꯏꯕ ꯗꯤ ꯍꯧꯖꯤꯛꯀꯤ ꯋꯥꯔꯒ ꯂꯩꯕ ꯃꯌꯥꯝꯗꯣ ꯃꯣꯏꯁꯨ ꯀꯝꯄ꯭ꯂꯦꯟ ꯌꯥꯝ ꯂꯩꯔꯝꯗꯣꯏꯅꯦꯕ ꯑꯩꯈꯣꯏ ꯏꯃꯨꯡ ꯑꯗꯨꯃꯥꯏꯅ ꯇꯧꯋꯦ ꯑꯩ ꯑꯌꯨꯛ ꯍꯧꯒꯠꯄꯒꯤꯁꯨ ꯌꯦꯡꯁꯤꯜꯂꯦ ꯆꯠꯊꯣꯛ ꯆꯠꯁꯤꯟꯁꯨ ꯂꯣꯏꯅ ꯌꯦꯡꯁꯤꯜꯂꯦ ꯑꯩ ꯊꯕꯛ ꯇꯧꯕꯁꯨ ꯈꯪꯗ꯭ꯔꯦ ꯂꯦꯡꯊꯣꯛꯄꯁꯨ ꯉꯝꯗ꯭ꯔꯦ ꯌꯥꯝꯅ ꯍꯥꯏꯔꯒ ꯆꯤꯟ ꯀꯜꯂꯦ ꯍꯥꯏꯔꯛꯑꯦ ꯅꯠꯇ꯭ꯔꯥ ꯃꯣꯏ ꯍꯥꯏꯔꯝꯒꯗꯧꯁꯦ ꯀꯝꯄ꯭ꯂꯦ